ꯍꯜꯂꯣ
ꯑꯧ ꯇꯥꯏꯌꯦ ꯇꯥꯏꯌꯦ
ꯆꯥꯛ ꯆꯥꯔꯨꯕꯣ
ꯆꯥꯛ ꯆꯥꯗ꯭ꯔꯤꯌꯦ ꯍꯧꯖꯤꯛ ꯊꯣꯡꯉꯤꯌꯦ ꯅꯪꯗꯤ ꯆꯥꯛ ꯆꯥꯔꯕ꯭ꯔꯣ
ꯑꯣ ꯑꯩꯈꯣꯏꯗꯤ ꯆꯥꯔꯦ ꯀꯩ ꯃꯊꯦꯜ ꯊꯣꯡꯉꯦ ꯅꯣꯏ
ꯑꯩꯁꯦ ꯈꯪꯗꯦ ꯏꯔꯣꯝꯕꯥ ꯇꯧꯁꯤꯔꯥꯅ ꯕ꯭ꯂꯦꯟꯗ꯭ꯔꯤꯒ ꯕ꯭ꯔꯤꯟꯖꯜꯒ ꯇꯧꯋꯦ ꯑꯗꯨ ꯈꯪꯗꯦ ꯆꯥ ꯀꯥꯡꯍꯧ ꯑꯣꯏꯅ ꯇꯧꯁꯤꯔꯥ ꯒꯌ꯭ꯥꯟ ꯇꯥꯗꯦ ꯅꯪꯗꯤ ꯀꯔꯤ ꯃꯥꯊꯦꯜ ꯆꯥꯔꯒꯦ
ꯑꯩꯈꯣꯏ ꯉꯥ ꯆꯥꯏ ꯉꯁꯤꯗꯤ
ꯇꯥꯏꯁ ꯍꯥꯎꯏ ꯀꫭ
ꯑꯥꯁ ꯍꯥꯎ ꯍꯥꯎꯗꯤ ꯍꯥꯎꯕ ꯎꯝ
ꯑꯗꯣꯒꯥ ꯍꯥꯎꯗ꯭ꯔꯗꯤ ꯅꯪꯁꯨ꯫
ꯑꯥ ꯑꯥ ꯅꯣꯏ ꯅꯣꯏꯒꯤꯁꯨ ꯅꯣꯏꯒꯤꯅ ꯍꯦꯟꯅ ꯍꯥꯎꯅꯤ
ꯑꯦ ꯍꯥꯎꯇꯦ-ꯍꯥꯎꯇꯦ ꯑꯩꯒꯤꯗꯤ ꯅꯪꯒꯤ ꯍꯦꯟꯅ ꯍꯥꯎ ꯀꯔꯤ ꯉꯥꯔꫭ ꯉꯥ ꯉꯥ ꯆꯔ ꯍꯥꯏꯕꯗꯨꯅꯣ꯫
ꯈꯪꯗꯦ ꯀꯩꯅꯣ ꯏꯃꯥꯅ ꯑ ꯐ꯭ꯔꯥꯏ ꯇꯧꯔꯒ ꯊꯣꯡꯕ ꯊꯣꯡꯕꯅꯦ ꯑꯩꯗꯤ ꯉꯥꯒꯤ ꯃꯃꯤꯡꯁꯨ ꯈꯪꯗꯦꯗ꯫
ꯃꯁꯛꯗꯨ ꯈꯪ ꯃꯃꯤꯡꯁꯨ ꯈꯪꯗꯕ ꯆꯥꯏꯅ ꯄꯨꯡꯆꯥ ꯆꯥꯕ꯭ꯔꯣ ꯅꯪꯁꯨ ꯑꯗꯨꯗꯤ꯫
ꯍꯣꯏ
ꯑꯣ ꯌꯥꯏꯌꯦ-ꯌꯥꯏꯌꯦ ꯁꯤꯗ꯭ꯔꯗꯤ ꯁꯤ ꯁꯤꯗ꯭ꯔꯗꯤ ꯂꯣꯏꯔꯦ ꯅꯠꯇ꯭ꯔꯥ꯫
ꯍꯣꯏ ꯍꯣꯏ ꯃꯥꯅꯦ
ꯁꯤꯗ꯭ꯔꯗꯤ ꯂꫭꯏꯔꯦ ꯋꯥ
ꯅꯣꯏꯗꯤ ꯕꯣꯜ ꯀꯥ ꯌꯦꯡꯗ꯭ꯔꯣ ꯍꯧꯖꯤꯛꯀꯥꯟ꯫
ꯑꯩ ꯌꯦꯡꯗꯦꯗ ꯑꯩꯒꯤ ꯑꯩꯁꯦ ꯕꯣꯜ ꯄꯥꯝꯗꯦ ꯑꯩꯗꯤ ꯚꯣꯂꯤ ꯑꫭꯏꯅ ꯄꯥꯝꯃꯦꯕ꯫ ꯍꯣꯏ ꯃꯔꯛꯄꯨꯗꯤ ꯑꯃꯔꯛ ꯈꯛꯇ ꯌꯦꯡꯕ ꯃꯥꯜꯂꯦ ꯑ ꯑꯅꯤꯔꯛ ꯈꯛꯇ ꯌꯦꯡꯕ ꯃꯥꯜꯂꯦ ꯑꯩꯅꯦ ꯑꯗꯨꯁꯨ ꯑꯥꯔꯖꯦꯟꯇꯤꯅꯥ ꯃꯤꯁꯤ ꯁꯥꯟꯅꯕ ꯈꯛꯇꯥ ꯑꯗꯨꯀꯥꯟꯗ ꯌꯦꯡꯕ ꯀꯣ꯫
ꯑꯣ ꯆꯞ ꯃꯥꯟꯅꯩꯗ ꯑꯩꯁꯨ
ꯌꯦꯡꯗꯦ ꯑꯇꯩꯗꯤ ꯀꯩꯁꯨ ꯑꯩ ꯑꯗꯨꯁꯨ ꯃꯇꯝꯒ ꯂꯩꯇꯦ ꯋꯥꯑꯦ꯫
ꯑꯣ ꯀꯩꯒꯤ ꯋꯥꯕ꯫
ꯊꯕꯛ ꯆꯠꯄꯅꯤꯅ ꯑꯃꯨꯛ ꯋꯥꯏꯑꯦꯕ꯫ ꯑꯗꯨꯒꯤ ꯍꯜꯂꯛꯑꯒ ꯑꯁ ꯑꯗꯨꯒꯨꯝꯕ ꯌꯦꯡꯅꯤꯡꯉꯥꯏꯗꯣ ꯇꯥꯏꯃꯤꯡꯗꯨꯁꯨꯅꯦ ꯐꯔꯛ ꯌꯥꯝ ꯇꯥꯕꯀꯣ꯫
ꯑꯣ꯫
ꯗꯨꯒꯤ꯫ ꯑꯦꯠ ꯀꯨꯝꯕ ꯑꯦꯠ ꯊꯥꯔꯇꯤ ꯅꯥꯏꯟ ꯑꯗꯨꯋꯥꯏꯗꯗꯤ ꯌꯥꯏꯕ ꯀꯗꯥꯏꯗꯒꯤ ꯕꯔꫭ ꯇꯦꯔꯣ ꯐꯥꯎ ꯌꯦꯡꯉ ꯂꯩꯔꯗꯤ꯫
ꯅꯨꯡꯉꯥꯏꯗꯤ ꯅꯨꯡꯉꯥꯏꯕꯅꯦ ꯀꯩꯅꯣ ꯃꯤꯒ ꯄꯨꯨꯟꯕꯅꯤꯅꯀꯣ ꯏꯃꯥꯟꯅꯕ ꯈꯣꯏꯒ ꯑꯗꯨꯒ ꯆꯥꯛ ꯀꯩꯀꯥ ꯊꯣꯡꯉꯒ ꯑꯗꯨ ꯑꯗꯨ ꯅꯨꯡꯉꯥꯏꯗ ꯃꯦꯠꯁ ꯌꯦꯡꯗꯕꯤꯗ ꯑꯗꯨꯝ ꯆꯥꯛ ꯊꯣꯡꯉꯒ ꯂꯣꯏꯔꯦ꯫
ꯍꯣꯏ ꯑꯗꯨꯁꯨ ꯏꯟꯖꯣꯏꯃꯦꯟ ꯇꯧꯔꯒꯀꫭ ꯅꯨꯉꯥꯏꯅꯤ ꯗꯨꯒꯨꯝꯕ꯫
ꯅꯨꯡꯉꯥꯏꯕꯅꯦ꯫
ꯎꯝ
ꯃꯇꯝ ꯆꯠꯄꯁꯦ ꯈꯪꯕ ꯉꯝꯗꯦꯅꯦ ꯑꯩꯈꯣꯏꯗꯤ
ꯑꯣ ꯃꯥꯅꯤ ꯆꯨꯝ
ꯉꯥꯏꯕ ꯑꯣꯏꯅ ꯒꯦꯝ ꯁꯥꯟꯅꯔꯤꯅꯤ ꯁꯥꯟꯅꯕ ꯂꯣꯏꯔꯒ ꯆꯥꯛ ꯀꯩꯀꯥ ꯁꯦꯝꯃꯅꯤ ꯑ ꯑꯆꯥꯄꯣꯠ ꯇꯨꯒ ꯑꯗꯨꯝ ꯌꯦꯡꯉꯒ ꯂꯣꯏꯊꯣꯛꯑꯦ꯫
ꯑꯣ꯫
ꯇꯨꯝꯁꯨ ꯇꯨꯝꯗꯦ ꯑꯈꯣꯏꯗꯤ
ꯑꯣ ꯑꯣ ꯑꯁ ꯇꯨꯝꯗꯕꯁꯦ ꯋꯥꯕꯅꯤ ꯏꯁꯥ ꯌꯥꯝ ꯁꯣꯛꯄꯅꯤ꯫
ꯇꯜꯂꯦ ꯑꯩꯗꯤ꯫ ꯍꯣꯏ ꯐ꯭ꯔꯤ ꯂꯩꯔꯗꯤ ꯑꯃꯔꯣꯝꯗꯗꯤ ꯀꯥꯏꯗꯦꯕ ꯌꯦꯡꯉꯁꯨ ꯐ꯭ꯔꯤ ꯂꯩꯗꯕꯅꯤꯅꯀꯣ ꯑꯗꯨꯒꯤ ꯇꯜꯂꯦꯕ ꯑꯩꯗꯤ ꯫
ꯗꯨ ꯁꯔꯨꯛꯄꯨꯗꯤ ꯅꯨꯡꯉꯥꯏꯅ ꯇꯨꯝꯊꯣꯛꯄꯅ ꯐꯩꯌꯦ ꯫ ꯑꯩꯗꯤ ꯐꯨꯠꯕꯣꯜꯁꯦ ꯀꯌꯥ ꯄꯥꯝꯗꯦꯕ ꯀꯣ ꯫ ꯃꯤꯁꯤꯒꯨꯝꯕ ꯁꯥꯟꯅꯕꯗꯤ ꯌꯦꯡ ꯉ‌ꯣ ꯑꯗꯨꯕꯨ ꯚꯣꯂꯤ ꯑꯣꯏꯅ ꯄꯥꯝꯃꯦꯕ ꯫
ꯚꯣꯂꯤ ꯚꯣꯂꯤꯗꯤ ꯁꯥꯟꯅꯕ ꯍꯩꯕ꯭ꯔꯣ ꯑꯗꯨꯗꯤ?
ꯍꯩꯕ ꯍꯩꯗꯕ ꯈꯪꯗꯦ ꯑꯗꯨ ꯄꯥꯝꯕꯅꯦ ꯫ ꯃꯩ ꯂꯥꯛꯄ꯭ꯔꯣ?
ꯑꯥ ꯑꯩꯈꯣꯏꯔꯣꯝꯗꯤ ꯂꯥꯛꯑꯦ ꯅꯣꯏꯔꯣꯝꯗꯤ ꯂꯥꯛꯇꯦ ꯫
ꯂꯥꯛꯑꯦꯗ ꯂꯥꯛꯄꯕꯨꯗꯤ ꯍꯣꯏ ꯑꯗꯨ ꯁꯨꯝ ꯍꯥꯡꯕꯅꯤꯗ ꯫ ꯉꯁꯤꯗꯤ ꯁꯟꯗꯦꯅꯦ ꯅꯤꯅ ꯆꯔꯖ ꯍꯥ
ꯉꯁꯤꯗꯤ ꯆꯠꯍꯧꯗ꯭ꯔꯦ ꯫
ꯆꯠꯍꯧꯗ꯭ꯔꯦ ꯀꯔꯤ ꯇꯧꯔꯒ ꯂꯩꯔꯦ ꯕꯣꯜ ꯌꯦꯡꯕꯒꯤꯔꯣ ꯅꯠꯇ꯭ꯔꯒ
ꯈ‌ꯣꯏ ꯑꯦꯛꯖꯥꯝ ꯊꯥꯕꯒꯤ ꯑꯁ ꯑꯥ ꯁꯤꯃꯤꯁꯇꯔ ꯑꯦꯛꯖꯥꯝ ꯊꯥꯕꯅꯦꯕ ꯫ ꯑꯗꯨꯒꯤ ꯌꯨꯛ ꯑꯌꯨꯛꯇꯒꯤ ꯍꯧꯖꯤꯛ ꯑꯥ ꯉꯁꯥꯏ ꯄꯨꯡ ꯇꯔꯨꯛꯇꯣ ꯑꯗꯨꯐꯥꯎ ꯂꯥꯏꯔꯤꯛ ꯌꯦꯡꯕꯒꯤ ꯆꯠꯇ꯭ꯔꯦ ꯉꯁꯤꯗꯤ ꯫
ꯌꯥꯝ ꯐꯩꯀꯣ ꯃꯤꯗꯤ ꯂꯩꯔꯤꯛꯀ ꯌꯥꯝ ꯄꯥꯏꯌꯦꯀꯣ ꯫
ꯍꯥ ꯍꯥ ꯎꯞ ꯎꯄꯥꯏ ꯂꯩꯇꯕꯒꯤ ꯄꯥꯕꯅꯦ ꯑꯩꯈꯣꯏꯁꯨ ꯫
ꯍꯣꯏ ꯍꯣꯏ ꯄꯥꯒꯗꯕꯅꯤ ꯅꯠꯇ꯭ꯔꯥ? ꯃꯤ ꯑꯣꯏꯒꯦꯗ ꯃꯤ ꯑꯣꯏꯒꯗꯕꯅꯤ ꯑꯆꯧ ꯑꯁꯥꯡ ꯇꯧꯒꯗꯕ ꯃꯤ ꯅꯠꯇ꯭ꯔꯣ?
ꯇꯧꯗꯣꯏꯅꯦ
ꯇꯧꯗꯣꯏꯅꯦ ꯇꯧꯗꯣꯏꯅꯦ ꯅ‌ꯣꯏꯅꯦ ꯇꯧꯗ꯭ꯔꯗꯤ
ꯀꯩꯅꯣ ꯍꯧꯖꯤꯛ ꯇꯝꯕꯁꯦ ꯌꯥꯝ ꯀꯣꯝꯄ꯭ꯂꯦꯛꯁ ꯑꯣꯏꯌꯦꯕꯀꯣ ꯫ ꯑꯗꯨꯒꯤ ꯃꯤꯛꯁ ꯁꯕꯖꯦꯛ ꯑꯣꯏꯕꯒꯤ ꯑꯗꯨꯒꯤ ꯑꯥ ꯀꯩꯅꯣ ꯈꯤꯇꯪ ꯄꯥꯍꯧꯗꯗꯤ ꯑꯦꯛꯖꯥꯝꯗ ꯀꯩꯝ ꯏꯗꯕꯤꯗ ꯑꯗꯨꯝ ꯐꯝꯕꯗꯣ ꯅꯨꯡꯉꯥꯏꯇꯕ ꯑꯗꯨꯒꯤ ꯫
ꯑꯣ ꯍꯣꯏ ꯌꯥꯏ ꯌꯥꯏ ꯫
ꯆꯥꯛ ꯆꯥꯛ ꯊꯣꯡꯕ ꯂꯣꯏꯗ꯭ꯔꯤ ꯅꯣꯏ?
ꯍꯣꯏ ꯑꯩꯗꯣ ꯉꯁꯥꯏ ꯁꯤꯡꯖꯨ ꯆꯥꯔꯒ ꯆꯥꯅꯤꯡꯗ꯭ꯔꯦ ꯇꯧꯕꯅꯦ ꯑꯗꯣ ꯍꯣꯔꯦꯟ ꯆꯥꯛ ꯂꯥꯝꯃꯗꯤ ꯅꯨꯡꯉꯥꯏꯇꯦꯅ ꯑꯃꯨꯛ ꯍꯧꯖꯤꯛ ꯊꯣꯡ ꯍꯧꯕꯅꯦꯕ ꯑꯗꯨꯒꯤꯅ‌ꯦꯗ ꯫ ꯉꯁꯥꯏ ꯏꯃꯥꯟꯕꯤꯈꯣꯏꯒ ꯄꯨꯟꯕꯒꯤ ꯁꯤꯡꯖꯨ ꯆꯥꯕꯀꯣ ꯫
ꯑꯣ ꯑꯣ ꯎꯝ ꯆꯥꯛꯇꯤ ꯆꯥꯍꯧꯋ‌ꯦꯍꯦ ꯑꯗꯨ ꯅꯠꯇ꯭ꯔꯗꯤ ꯅꯁꯥ ꯁꯣꯟꯅꯤ ꯫
ꯍꯣꯏ ꯑꯩꯗꯤ ꯆꯥꯛꯁꯤ ꯆꯥꯛ ꯆꯥꯕꯁꯦ ꯈꯔ ꯄꯦꯠꯂꯦꯕ ꯑꯗꯨꯒꯤ ꯆꯥꯛꯁꯨ ꯄꯥꯛ ꯆꯥꯗꯦ ꯑꯗꯨꯒꯤ ꯫ ꯍꯌꯦꯡ ꯑꯃꯨꯛ ꯋꯥꯒꯅꯤꯕ ꯑꯩ ꯆꯥꯛ ꯆꯥꯗ꯭ꯔꯗꯤ ꯫ ꯊꯕꯛ ꯆꯠꯇ‌ꯣꯏꯅꯤ ꯅ‌ꯣꯡ ꯅꯪꯗꯤ ꯑꯥ ꯁꯤꯃꯤꯁꯇꯔ ꯀꯌꯥ ꯀꯥꯕ꯭ꯔ‌ꯣ ꯗꯨꯗꯤ ꯅꯪꯗꯤ ꯁꯦꯃꯤꯁꯇꯔ ꯀꯣꯂꯦꯖ ꯂꯣꯏꯔꯕ꯭ꯔꯣ ꯅꯠꯇ꯭ꯔꯒ ꯑꯇꯣꯞꯄꯒꯤ ꯑꯦꯛꯖꯥꯝꯒꯤ ꯄ꯭ꯔꯤꯄꯦꯔꯦꯁꯟ ꯇꯧꯕ꯭ꯔꯣ?
ꯑꯩ ꯁ‌ꯦ ꯁꯦꯀꯦꯟ ꯁꯤꯃꯤꯁꯇꯔ ꯈꯛꯅꯤ ꯫
ꯅꯪꯔꯣ
ꯍꯣꯏ
ꯃꯥꯟꯅꯌꯦ
ꯃꯥꯅꯦ
ꯍꯣꯏ ꯃꯥꯟꯅꯌꯦ ꯑꯩꯁꯨ ꯋꯦꯁꯇꯔꯟ ꯀꯣꯂꯦꯖꯇ ꯈꯪꯕ꯭ꯔꯥ
ꯑꫭꯑꫭ ꯈꯪꯗꯦ
ꯅꯪꯗꯤ ꯀꯔꯤ ꯀꯣꯂꯦꯁ꯭ꯔꯣ
ꯑꯩꯗꯤ ꯁꯤ ꯑꯦꯁꯌꯥꯦꯟ ꯑꯦꯁꯌꯥꯦꯟ ꯏꯟꯁꯇꯤꯇ꯭ꯌꯨꯠꯇ ꯐꯥꯔꯃꯥꯁꯤ ꯇꯝꯃꯤ
ꯑꯣ ꯁꯤꯀꯦꯟ ꯁꯦꯝ ꯍꯥꯏꯕꯀꯣ
ꯑꯥ ꯁꯦꯀꯦꯟ ꯁ°ꯝ
ꯑꯣ ꯍꫭ
ꯑꯁ ꯌꯥꯝ ꯂꯨꯕꯒꯤ ꯑꯩꯗꯤ ꯇꯣꯛꯅꯤꯡꯈ꯭ꯔꯕꯅꯦ
ꯑꫭ ꯍꯣꯏ ꯅꯣꯏꯗꯤ
ꯎꯝ ꯍꯥꯏꯕꯗꯤ ꯌꯥꯝ ꯋꯥꯏꯕ ꯀ꯭ꯂꯥꯁꯁꯦ ꯑꯌꯨꯛ ꯗꯒꯤ ꯊꯥꯔꯇꯤꯗꯒꯤ ꯍꯧꯔꯅꯤꯕꯀꯣ ꯑꯗꯨꯒ ꯁꯤ ꯇꯨꯋꯜꯐ ꯇꯨꯌꯦ ꯊꯥꯔꯇꯤ ꯐꯥꯎꯁꯦ ꯀ꯭ꯂꯥꯁ ꯂꯧꯔꯅꯦꯕ ꯑꯗꯨꯒ ꯇꯨꯌꯦꯞ ꯊꯥꯔ ꯀꯀꯤꯗꯒꯤ ꯄꯨꯡ ꯑꯃ ꯐꯥꯎꯁꯦ ꯕ꯭ꯔꯦꯛ ꯂꯟꯁ ꯕ꯭ꯔꯦꯛ ꯑꯣꯏꯕꯅꯦꯕ ꯑꯗꯨ ꯑꯗꯨ ꯂꯣꯏꯔꯒ ꯑꯃꯨꯛ ꯄ꯭ꯔꯥꯛꯇꯤꯀꯦꯜ ꯄꯨꯡ ꯃꯔꯤ ꯐꯥꯎ ꯇꯧꯅꯤ
ꯑꯣꯑꫭ
ꯑꯁ ꯋꯥꯏꯌ°
ꯃꯤ ꯑꯣꯏꯒꯗꯕꯨꯗꯤ ꯋꯥꯔꯁꯨ ꯈꯥꯡꯉꯨ ꯀꯣꯏꯔꯔꯣꯏ ꯅꯠꯇ꯭ꯔꯥ
ꯀꯨꯏꯔꯔꯣꯏꯗꯤ ꯑꯗꯨꯝ ꯈꯟꯕꯅꯦ ꯑꯩꯁꯨ ꯑꯗꯨ ꯑꯣꯏꯔꯁꯨ ꯃꯇꯝꯁꯦ ꯁꯨꯡꯆꯠ ꯆꯠꯇꯦ ꯍꯣꯏ ꯋꯥꯃꯟꯕꯤꯒꯤ ꯅꯪꯗꯤ ꯀꯩ ꯏꯁꯇ꯭ꯔꯤꯝ ꯂꯧꯒꯦ
ꯑꯩꯁꯦ ꯑꯥ ꯍꯤꯁꯇ꯭ꯔꯤꯗ ꯂꯧꯋꯦ ꯑꯥꯔꯠꯁꯇ ꯂꯧꯋꯦ ꯑꯩꯗꯤ
ꯑꯣ ꯑꯩꯁꯨ ꯂꯧꯒꯦ ꯇꯧꯔꯝꯕꯅꯦ ꯍꯤꯁꯇ꯭ꯔꯤꯗꯣ
ꯑꯥ
ꯌꯥꯝ ꯄꯥꯝꯕꯅꯦꯕ ꯍꯤꯁꯇ꯭ꯔꯤ
ꯈꯪꯗꯦꯗ ꯑꯩꯗꯤ ꯄꯥꯝꯕ ꯄꯥꯝꯗꯕꯤꯒꯤ ꯈꯪꯗꯦ ꯀ꯭ꯂꯥꯁ ꯇꯨꯌꯦꯜꯞꯇ ꯂꯦꯇꯔ ꯃꯥꯔꯛ ꯆꯠꯂꯅ ꯍꯦ ꯍꯩꯄꯥ ꯁꯥꯔꯒ ꯔꯧꯕꯅꯤꯗꯥ
ꯌꯥꯏ ꯀꯩꯁꯨ ꯑꯗꯨꯁꯨ
ꯑꯗꯨꯒꯤ ꯑꯗꯨꯝ ꯀꯣꯂꯦꯖꯇꯁꯨ ꯆꯠꯄꯅꯦꯕ ꯂꯧꯕꯅꯦꯕ ꯑꯗꯨꯒꯤꯅꯦꯕ ꯈꯪꯗꯦ ꯑꯩꯅ ꯄꯥꯃꯒꯗꯤ ꯂꯧꯕ ꯀꯩꯁꯨ ꯅꯠꯇꯦꯕ ꯈꯜꯂꯒꯗꯤ ꯑꯗꯨꯕꯨ ꯀ꯭ꯂꯥꯁ ꯇꯨꯋꯦꯜꯞꯇ ꯍꯤꯁꯇ꯭ꯔꯤꯁꯦ ꯂꯤꯇꯔꯦꯜ ꯃꯥꯔꯛ ꯆ ꯂꯩꯅ ꯑꯗꯨꯝ ꯂꯧꯕ
ꯑꯣ ꯇꯨꯌꯦꯜꯐꯇ ꯑꯥꯔꯠꯁ ꯂꯧꯔꯝꯕ
ꯍꯣꯏ ꯑꯥꯔꯁ ꯂꯋꯦ ꯑꯩꯗꯤ ꯅꯪꯗꯤ
ꯁꯥꯏꯟꯁ ꯂꯧꯋꯦ ꯑꯩꯗꯤ
ꯁꯥꯏꯟꯁꯇꯤ ꯃꯤ ꯈꯔ ꯇꯣꯡꯉꯥꯜꯂꯤꯀꫭ ꯌꯥꯝ ꯐꯩꯑ° ꯑꯩꯈꯗꯤ ꯑꯥꯔꯁ ꯃꯆꯥꯅꯦ ꯑꯩꯈꯣꯏꯗꯤ
ꯁꯕꯖꯦꯛ ꯑꯅꯤꯗ ꯄꯥꯁ ꯃꯥꯔꯛ ꯈꯛ ꯐꯪꯕꯅꯦ ꯑꯗꯨꯁꯨ
ꯑꯣ ꯁꯥꯏꯟꯁꯦ ꯍꯣꯏ ꯈꯔꯗꯤ ꯂꯨꯧꯕꯅꯤꯗ ꯑꯁ ꯆꯞ ꯃꯥꯟꯅꯩꯗ ꯑꯥꯔꯠꯁꯨ ꯂꯨꯋꯦ ꯑꯣ꯫
ꯎꯝ ꯑꯥꯔꯠꯁꯨ ꯂꯨꯕꯅꯦ ꯄꯥꯗ꯭ꯔꯗꯤ ꯂꯨꯕꯅꯦ ꯑꯗꯨꯁꯨ꯫
ꯀꯔꯤꯗꯤ ꯎꯄꯥꯏ ꯂꯩ꯫ ꯍꯣꯏ ꯆꯞ‌ ꯃꯥꯟꯅꯩꯌꯦ꯫ ꯄꯥꯗꯔꯗꯤ ꯀꯗꯥꯏꯗꯩ ꯋꯥꯔꯤꯗꯨ ꯏꯔꯒ ꯈꯪꯒꯅꯤ꯫
ꯍꯣꯏ ꯑꯗꯨꯅꯤ ꯑꯗꯨꯒ ꯑꯃꯔꯣꯝꯗꯗꯤ ꯀꯩꯅꯣꯅ ꯅꯨꯡꯉꯥꯏꯗꯤ ꯄꯥꯕꯗꯤ ꯅꯨꯡꯉꯥꯏꯗꯤ ꯅꯨꯡꯉꯥꯏꯕꯩꯥꯅꯦ ꯑꯥꯔꯠꯁꯅ꯫
ꯑꯣꯏ ꯋꯥꯔꯤꯗꯣ ꯈꯪꯈ꯭ꯔꯗꯤ ꯅꯨꯡꯉꯥꯏꯕꯅꯤꯗ ꯍꯣꯏ ꯍꯣꯏ꯫
ꯑꯪ ꯑꯪ ꯑꯗꯨ꯫
ꯎꯝ꯫
ꯅꯪꯗꯤ ꯑꯗꯤꯂꯝ ꯄ꯭ꯔꯤꯄꯦꯔꯦꯁꯟꯗꯤ ꯀꯩꯝ ꯇꯧꯗꯦ꯫
ꯎꯝ
ꯑ ꯍꯜꯂꯣ꯫
ꯎꯝ꯫
ꯑꯦꯛꯖꯥꯝ ꯄ꯭ꯔꯤꯄꯦꯔꯦꯁꯟꯒꯨꯝꯕꯗꯤ ꯀꯩꯝ ꯇꯧꯗꯔꯕ꯭ꯔꯣ꯫
ꯅꯣꯏꯒꯤꯗꯤ ꯁꯤꯕ꯭ꯂꯤꯡ ꯀꯌꯥꯔꯣ꯫
ꯑꯩꯈꯣꯏꯁꯦ ꯑꯅꯤꯈꯛꯅꯤ꯫
ꯍꯥ ꯏꯁ ꯌꯥꯝ ꯅꯨꯡꯁꯤꯗ ꯌꯥꯝ ꯌꯥꯝꯗꯦꯀꯣ ꯅꯣꯏꯗꯤꯀꯣ꯫ ꯅꯨꯄꯤ ꯀꯌꯥ ꯅꯨꯄꯥ ꯀꯌꯥ ꯅꯨꯄꯥ ꯑꯅꯤ ꯅꯨꯄꯤ ꯑꯃ꯫
ꯑꯥ ꯅꯨꯞ ꯅꯨ
ꯑꯁ ꯅꯪꯅ ꯑꯍꯟ ꯑꯣꯏꯕ ꯗꯗꯥꯔꯣ꯫ ꯅꯪꯅ ꯗꯗꯥꯔꯣ꯫
ꯑꯅꯤꯈꯛ ꯑꯣꯏꯔꯁꯨ ꯏꯃꯨꯡꯗ ꯑꯍꯜ ꯑꯣꯏꯕꯁꯦ ꯋꯥꯗꯤ ꯋꯥꯕꯅꯤꯍꯦ꯫
ꯑꯣ ꯍꯣꯏ ꯆꯍꯤꯅꯗꯤ ꯀꯌꯥ ꯁꯨꯕ꯫
ꯆꯍꯤꯁꯦ ꯅꯥꯏꯟꯇꯤꯟ꯫
ꯅꯥꯏꯟꯇꯤꯟ꯫
ꯎꯝ꯫ ꯍꯣꯏ ꯅꯥꯏꯟꯇꯤꯟ꯫
ꯅꯅꯥꯎꯅꯤꯅ꯫
ꯎꯝ ꯑꯉꯥꯡ ꯑꯣꯏꯕꯅꯤ ꯑꯩꯗꯤ꯫
ꯍꯣꯏꯅꯦ ꯅꯅꯥꯎꯅꯤꯅꯦ꯫
ꯑꯩꯈꯣꯏ ꯁꯦ ꯑꯩꯈꯣꯏ ꯀꯣꯂꯦꯖꯇꯀꯣ ꯑꯩꯈꯣꯏꯁꯦ ꯆꯍꯤ ꯅꯥꯏꯟꯇꯤꯟ ꯍꯥꯏꯕꯁꯦ ꯌꯥꯝ ꯑꯍꯟ ꯑꯣꯏꯈ꯭ꯔꯦꯕ ꯑꯇꯩꯗꯤ ꯆꯍꯤ ꯁꯕꯦꯟꯇꯤꯟꯒꯨꯝꯕ ꯑꯩꯠꯇꯤꯟꯒꯨꯝꯕ ꯃꯌꯥꯝ ꯂꯩꯕꯅꯦꯕ ꯇꯨ ꯊꯥꯎꯖꯟ ꯁꯕꯦꯟ ꯑꯩꯠꯒꯨꯝꯕꯀꯣ
ꯅꯥꯏꯟꯇꯤꯟ ꯑꯞꯄ꯭ꯋꯥ ꯑꯗꯨꯗꯤ ꯅꯪ ꯇꯨ ꯊꯥꯎꯖꯟ ꯁꯚꯦꯟ ꯆꯥꯔꯣ꯫
ꯃꯥꯅꯦ꯫
ꯑꯣ ꯑꯩꯗꯤ ꯐꯥꯏꯚꯅꯦ꯫
ꯀꯩ ꯊꯥꯗ ꯄꯣꯛꯄ꯫
ꯖꯨꯟꯗ ꯅꯍꯥꯟꯅ ꯇ꯭ꯋꯦꯟꯇꯤ ꯋꯥꯟ ꯁꯨꯔꯦ ꯑꯩꯁꯨ꯫
ꯑꯁ ꯑꯗꯨꯗꯤ ꯅꯨꯡꯉꯥꯏꯔꯝꯅꯤꯍꯦ ꯕꯥꯔꯗꯦ ꯕꯥꯔꯗꯦ ꯂꯣꯏꯔꯕꯅꯤꯅ꯫
ꯍꯣꯏ ꯏꯟꯖꯣꯏꯟ ꯇꯧꯔꯨꯔꯦ꯫
ꯅꯃꯥꯟꯅꯕ ꯅꯃꯥꯟꯅꯕꯤꯁꯤꯡꯗꯤ ꯀꯩ ꯇ꯭ꯔꯤꯠ ꯇꯧꯒꯦ ꯅꯪ ꯕꯥꯔꯗꯦꯗ꯫
ꯑꯦ ꯏꯃꯥꯟꯅꯕ ꯀꯧꯗꯦ ꯑꯦ ꯅꯨꯄꯥꯒ ꯀꯧꯗꯦ ꯅꯨꯄꯥ ꯗꯔꯀꯥꯔ ꯇꯥꯗꯦ ꯅꯨꯄꯤ ꯏꯃꯥꯟꯕꯤ ꯑꯩꯈꯣꯏ ꯎꯟꯒꯤ ꯏꯃꯥꯟꯅꯕꯤ ꯀꯣꯏ ꯃꯤ ꯃꯔꯤ ꯈꯛꯇ ꯀꯧꯋꯦ ꯑꯗꯨꯒꯤ
ꯑꯣ
ꯌꯥꯝ ꯀꯥꯎꯅꯤꯡꯉꯥꯏꯁꯨ ꯑꯁ ꯄꯩꯁꯥ ꯂꯩꯇꯦꯗ ꯑꯗꯨꯒꯤ ꯃꯔꯤꯒꯗ ꯀꯧꯔꯒ ꯑꯗꯨꯝ ꯊꯣꯛꯄ ꯂꯩꯌꯦ ꯀꯣꯏ ꯇꯧꯔꯦ ꯑꯗꯨꯝ
ꯑꯗꯨꯅ ꯐꯩꯌꯦ ꯄꯩꯁꯥꯁꯨ ꯁꯦꯚꯤꯡ ꯑꯣꯏꯕ